ꯑ ꯍꯣꯏ ꯇꯥꯏꯦ
ꯇꯥꯔꯕ꯭ꯔꯣ
ꯍꯣꯏ ꯇꯥꯏꯌꯦ
ꯀꯩꯗꯧꯔꯤꯅꯣ
ꯀꯩꯁꯨ ꯇꯥꯎꯗꯦ ꯅꯪꯗꯤ ꯀꯩꯗꯧꯔꯤꯒꯦ ꯍꯣꯏ ꯌꯨꯝꯗ ꯂꯩꯌꯦ
ꯑꯩ ꯍꯧꯖꯤꯛ ꯑꯦꯛꯖꯥꯝ ꯑꯦꯛꯖꯥꯝ ꯊꯥꯕ ꯂꯣꯏꯔꯒ ꯍꯜꯂꯛꯄꯗ ꯉꯥꯏꯔꯤ
ꯑ ꯅꯣꯏ ꯑꯦꯛꯖꯝ ꯂꯩꯕꯣ
ꯏꯁꯁ ꯑꯦꯛꯖꯥꯝꯗꯣ ꯄꯨꯡ ꯑꯃꯗꯒꯤ ꯃꯔꯤ ꯐꯥꯎꯅꯦꯕ ꯑꯥ ꯂꯣꯏꯔꯦ ꯋꯥꯕꯁꯤꯗꯤ
ꯅꯨꯡꯉꯥꯏꯕ꯭ꯔꯣ ꯅꯣꯏꯗꯤ ꯂꯨꯔꯤ ꯍꯩꯕꯅꯤꯅ ꯂꯣꯏꯅ ꯏꯔꯝꯕꯅꯤꯅ
ꯂꯣꯏꯗꯤ ꯏꯗꯤ ꯏꯔꯃꯦꯕ ꯀꯧꯕꯣ ꯄꯣꯏꯟꯇꯣ ꯐꯗ꯭ꯔꯦꯕ ꯑꯗꯨꯒꯤ ꯈꯪꯗꯦ
ꯇꯣ ꯄꯒ ꯂꯒꯦꯅꯤꯀ ꯅꯁꯦ ꯄꯥꯏꯔ ꯊꯧꯅꯥ ꯀꯅꯤꯀ
ꯑꯁ ꯏꯀꯥꯏꯅꯤ ꯀꯣ ꯊꯧꯔꯗꯤ ꯏꯀꯥꯏꯅꯤ
ꯊꯣꯛꯑꯒ ꯏꯟꯇꯔꯚꯤꯌꯨꯒ ꯂꯥꯛꯕ ꯃꯥꯜꯂꯤꯦꯅꯦ ꯄꯥꯔꯝꯅꯤꯗꯥ ꯅꯣꯏꯗꯤ ꯈꯥꯡꯅꯤꯗꯥ
ꯄꯨꯡ ꯀꯌꯥ ꯄꯥꯔꯒꯦ ꯑꯁ ꯈꯨꯝꯗꯤ ꯉꯥꯏ ꯈꯪꯔꯣꯏ
ꯄꯥꯔꯝꯅꯤꯗ ꯅꯣꯏꯗꯤ ꯈꯪꯅꯤꯗ ꯈꯪꯉꯦ ꯅꯣꯏꯗꯤ ꯈꯪꯉꯦ ꯇꯣꯞꯄꯔꯒ ꯂꯥꯛꯑꯒꯁꯇꯦ ꯄꯔꯗꯒ ꯊꯣꯛꯑꯒ ꯇꯤꯕꯤꯔꯒ ꯆꯉꯔꯒ ꯂꯥꯛꯑꯒ ꯏꯟꯇꯔꯚꯤꯌꯨꯒ ꯑ ꯗꯣꯟꯅ ꯄ ꯄꯨꯀꯤꯌꯥ ꯄꯨꯀꯤꯌꯥ ꯍꯥꯏ ꯑ ꯄꯥꯌꯦ ꯀꯥꯏꯅ ꯀ ꯍꯪꯂꯛꯀꯅꯤ ꯆꯦꯛꯁꯤꯟ ꯆ ꯄꯤ ꯄꯦ ꯇꯧ ꯀꯈ ꯍꯌꯦꯡꯈꯩ ꯇꯣꯞꯅꯅꯕ ꯄ꯭ꯔꯤꯄꯦꯌꯔ ꯇꯧꯔꯛꯑꯣ ꯍꯧꯖꯤꯛꯅ
ꯆꯥꯛ ꯊꯣꯡꯉꯔꯣꯅ
ꯀꯗꯣ ꯊꯣꯡ ꯃꯔꯃꯩ ꯂꯥꯛꯇꯕꯒꯤ ꯑꯩꯈꯣꯏꯗꯣ ꯒꯦꯁꯇꯣ ꯕꯨꯛꯀꯤꯡ ꯌꯥꯗ꯭ꯔꯕꯅꯦꯕ
ꯑꯗꯨꯒꯤ ꯏꯟꯗꯛꯁꯟꯗꯣ ꯍꯦꯛ ꯍꯦꯛ ꯊꯣꯡꯅꯤꯕ ꯍꯣꯏ ꯃꯩ ꯂꯥꯛꯇꯗꯤ ꯆꯥꯛ ꯆꯥꯔꯦ
ꯑꯣ
ꯒꯦꯁꯇꯨ ꯈꯤꯇꯪꯗꯤ ꯂꯩꯌꯦ ꯂꯩꯑ ꯕꯠ ꯍꯣꯏ ꯌꯥꯏ ꯑꯩꯗꯤ ꯑꯦ ꯑꯇꯣꯞꯄ ꯌꯥꯔꯣꯏꯗ꯭ꯔꯅꯦ ꯑꯩꯗꯤ ꯆꯥꯗ꯭ꯔꯁꯨ ꯌꯥꯏꯦ
ꯇꯥꯇꯁꯨ ꯌꯥꯔꯦ ꯍꯣꯏ ꯎꯝ
ꯏꯃꯥꯅ ꯊꯣꯡꯍꯟꯗꯕ ꯒꯦꯁꯇ ꯄꯥꯝꯃꯧꯋꯦꯅ
ꯍꯣꯏ ꯒꯦꯁꯀꯤ ꯊꯣꯡꯗꯦ ꯑꯩꯈꯣꯏ ꯌ ꯌꯨꯝꯗꯗꯤ ꯑꯗꯨꯝ ꯒꯦꯁꯅ ꯊꯣꯡꯉꯦ ꯑꯗꯨꯒ ꯃꯩꯗꯣ
ꯎꯝ
ꯀꯤꯠꯆꯟ ꯑꯃꯗ ꯑꯃꯨꯛ ꯏꯃꯥꯅꯗꯤ ꯃꯩꯒꯨꯝꯕꯗꯣ ꯌꯥꯝ ꯊꯣꯡꯕ ꯄꯥꯝꯃꯦꯕꯀ ꯑꯣ ꯑꯩꯈꯣꯏꯗꯤ ꯇꯟꯕꯅꯤꯅꯒ ꯑꯗꯨꯗ ꯑꯗꯨꯝ ꯊꯣꯡꯉꯦ
ꯑꯗꯨ ꯃꯩꯗꯤ ꯃꯩꯗꯤꯁꯨ ꯊꯣꯡꯗꯦ ꯍꯟꯗꯛꯇꯤ ꯒꯦꯁꯇꯨ ꯕꯨꯛꯀꯤꯡꯗꯣ ꯌꯥꯗ꯭ꯔꯕꯅꯤꯅ ꯑꯁ ꯄꯥꯛ ꯂꯥꯛꯇꯕ ꯃꯥꯟꯗ꯭ꯔꯕ
ꯑꯣ
ꯎꯒ ꯌꯥꯍꯗꯕ
ꯑꯩꯈꯣꯏꯒꯤꯁꯨ ꯍꯧꯖꯤꯛꯔꯣ ꯑꯦ
ꯎꯝ ꯍ
ꯑꯥꯏ ꯐꯥꯝꯌꯦ ꯍꯧꯖꯤꯛ
ꯍꯌꯦꯡꯁꯨ ꯑꯦꯛꯖꯥꯝ ꯂꯩꯕ꯭ꯔꯥ ꯅꯣꯏ ꯑꯣꯐ ꯂꯩꯔꯝꯃꯤꯅ
ꯑꯩ ꯍꯌꯦꯡꯁꯦ ꯀꯩꯅꯣꯅꯦ ꯏꯕꯦꯝꯃꯥ
ꯑꯥꯎ ꯁꯟꯗꯦꯅꯤꯀꯣ ꯍꯌꯦꯡꯀꯣ ꯑꯣ ꯀꯥꯎꯋꯦ ꯃꯟꯗꯦꯗꯤ
ꯃꯗꯦꯁꯨ ꯑꯣꯐ ꯂꯩꯌꯦ
ꯑꯣ ꯅꯨꯡꯉꯥꯏꯅ ꯑꯗꯨꯗꯤ
ꯎꯝ ꯈꯪꯗꯦꯗ ꯑꯁ ꯑꯩꯗꯤ ꯑꯦꯛꯖꯥꯝꯒ ꯂꯣꯏꯅꯤꯡꯈ꯭ꯔꯦꯗ ꯇꯨꯝꯐꯝ ꯈꯪꯗ꯭ꯔꯦ ꯑꯗꯣ ꯍꯥꯏꯔꯒ ꯇꯨꯝꯗꯤ ꯇꯨꯝꯝꯕ
ꯅꯣꯏ ꯂꯩꯗꯤꯅ ꯄꯥꯏꯔꯝꯅꯤꯔ
ꯄꯥꯗꯦ ꯄꯥꯗꯦ ꯑꯗꯨꯝ ꯐꯣꯟ ꯃꯦꯠꯂ ꯂꯩꯔꯤꯅꯦ
ꯄꯔꯝꯅꯤ ꯄꯔꯝꯅꯤ ꯑꯦꯈꯥꯟꯅꯦ ꯂꯣꯡ ꯄꯥꯛ ꯂꯣꯡꯄꯥꯛꯥꯛ ꯂꯩꯕ꯭ꯔꯣ
ꯌꯦ ꯍ
ꯃꯥꯗꯤ ꯍꯧꯖꯤꯛ ꯍꯧꯖꯤꯛꯀꯥꯡ ꯀꯩꯀꯩ ꯇꯧꯔꯤꯅꯣ
ꯅꯨꯡꯉꯥꯏꯔ ꯄꯨꯟꯁꯤꯉꯅꯦ ꯃꯥꯁꯨ ꯑꯥ
ꯑꯣ ꯀꯩ ꯀꯥꯏꯗꯣꯏꯕ ꯐ꯭ꯔꯦꯁꯔꯕꯨꯗꯤ ꯀꯩ ꯍꯥꯏ ꯀꯩꯁꯨ ꯍꯥꯏꯔꯣꯏꯅ
ꯎꯝ ꯑꯗꯨꯅꯦ ꯑꯩꯅ ꯍꯥꯏꯕꯅꯦ ꯑꯣꯖꯥꯁꯤꯡꯅ ꯍꯥꯡꯉꯗꯤ ꯌꯨꯅꯤꯐꯣꯔꯝ ꯇꯨꯕꯗ ꯂꯣꯏꯗ꯭ꯔꯦ ꯍꯥꯏꯔꯒ ꯑꯗꯨꯝ ꯆꯠꯂꯣ ꯍꯥꯏꯕ ꯑꯗꯨꯒ ꯏꯁ ꯃꯤ ꯂꯣꯏꯅ ꯃꯥꯒꯤ ꯐꯣꯝ ꯍꯥꯞꯄꯦ ꯍꯥꯏ
ꯑꯣ ꯌꯨꯅꯤꯐꯣꯔꯝ ꯂꯣꯏꯅ ꯍꯥꯞꯄ꯭ꯔꯣꯅꯦ ꯃꯣꯏ ꯀꯣꯂꯦꯖ ꯏꯁꯇꯨꯗꯦꯟꯗꯤ ꯄꯥꯛ ꯍꯥꯞ ꯑꯣ ꯂꯣꯏ ꯈꯨ ꯂꯩꯁꯦ ꯅꯠꯇ꯭ꯔꯣ ꯃꯥꯁꯨ ꯑꯣꯣ ꯇꯣꯞꯄ꯭ꯔꯣ
ꯑꯗꯨ ꯗꯤꯄꯥꯔꯠꯃꯦꯟꯗꯣ ꯇꯣꯡꯉꯥꯜꯂꯦꯗꯅ ꯑꯗꯨꯒꯤ ꯃꯐꯝꯗꯣ ꯇꯣꯡꯉꯥꯜꯂꯦꯕ
ꯑꯣ ꯑꯣ ꯑꯣ
ꯀꯦꯝꯄꯁꯇꯣ ꯆꯥꯎꯕꯅꯤꯅꯀꯣ ꯑꯗꯣ ꯑꯩ ꯅꯍꯥꯟ ꯊꯥꯔꯛꯄꯗꯣ ꯅꯪ ꯍꯥꯥ ꯃꯥ ꯆꯇ꯭ꯔꯤꯌꯦ
ꯇ ꯑꯃ ꯅꯅꯥꯕ꯭ꯔꯟꯕꯅꯦ ꯑꯣ ꯑꯃꯛ
ꯆꯠꯇ꯭ꯔꯤꯌꯦ ꯑꯃ ꯑꯃ ꯐꯥꯎ ꯆꯠꯇ꯭ꯔꯤꯌꯦ ꯍꯣꯔ
ꯑꯗꯨꯗꯤ ꯃꯥꯒ ꯃꯥꯏꯅ ꯈ ꯑꯗꯨꯗꯤ ꯃꯥꯒ ꯃꯥꯏꯅ ꯈꯪꯕ ꯃꯃꯥꯟꯅꯕꯁꯤꯡ ꯌꯨꯅꯤꯐꯣꯔꯝ ꯁꯦꯠꯂꯦꯅ
ꯈꯪꯗꯦ ꯃꯥ ꯀꯩꯅꯣ ꯃꯤꯉꯣꯟꯗ ꯇꯦꯛꯁ ꯊꯥꯕ ꯃꯥꯂꯦ
ꯇꯥꯃꯤꯉꯔꯝꯅꯤ ꯑꯩꯅ ꯆꯠꯂꯣ ꯍꯥꯏ ꯍꯥꯏꯅ ꯍꯥꯏꯌ
ꯎꯝ ꯅꯍꯥꯟ ꯑꯩ ꯊꯥꯔꯛꯄꯗꯣ ꯅꯪ ꯇꯧꯕ꯭ꯔꯥ ꯀꯣꯝꯗꯣ
ꯑꯣ ꯑꯣ ꯑꯣ ꯑꯣ ꯑꯗꯨꯒꯤꯗꯣ ꯌꯥꯗꯕ ꯃꯥꯜꯂꯦꯗ
ꯀꯃꯥꯏ ꯍꯥꯏꯕ꯭ꯔꯥ
ꯑꯩꯈꯣꯏ ꯑꯩꯈꯣꯏꯒꯤ ꯌꯥꯗꯕ ꯃꯥꯜꯂꯦ ꯑꯩꯒꯤꯗꯤ ꯌꯥꯗꯕ ꯃꯥꯟꯗ꯭ꯔꯦ ꯑꯗꯣ ꯑꯇꯣꯞꯄꯒꯤꯗꯤ ꯑꯗꯨꯝ
ꯑꯗꯣ ꯀꯩꯅꯣꯗ ꯑꯩ ꯑ ꯅꯍꯥꯟꯅ ꯑꯃ ꯍꯥꯏꯕꯗꯣ ꯌꯨꯅꯤꯚꯔꯁꯤꯇꯤ ꯑꯃ ꯍꯥꯏꯕꯗꯣ ꯑꯗꯨ
ꯍꯣ ꯍꯣ ꯍꯣ
ꯌꯥꯎꯅꯤꯡꯉꯗꯤ ꯏꯃꯥꯟꯅꯕꯤ ꯑꯃ ꯀꯥꯏꯌꯦꯕ ꯏꯃꯥꯟꯅꯕꯤ ꯀꯥꯏꯌꯦꯕꯀꯣ ꯃꯉꯣꯟꯗ ꯍꯪꯕꯤꯒꯦꯕ
ꯑꯣ ꯍꯣꯏ ꯑꯩ ꯍꯔ ꯑꯃꯨꯛ ꯎ ꯑꯩꯈꯣꯏꯃꯥ ꯍꯣꯏ ꯦꯇꯥꯅ ꯑꯩ ꯑꯃꯨꯛ ꯍꯥꯏꯔꯛꯀꯦꯀꯣ
ꯎꯝ
ꯌꯥꯝ ꯁꯥꯏ ꯑꯁ ꯉꯁꯤꯒꯤꯦ ꯅꯅꯨꯡ ꯁꯥꯁꯤꯗꯤ ꯀꯣ
ꯁꯤꯁꯨꯁꯨ ꯀꯣ ꯉꯁꯥꯏꯗꯣ ꯑꯦꯛꯖꯥꯝ ꯍꯦꯛ ꯂꯣꯏꯕꯒ ꯃꯝ ꯌꯥꯝ ꯃꯝꯗꯤ ꯃꯝꯕꯅꯦꯕ ꯅꯣꯡ ꯆꯨꯔꯛꯀꯗ꯭ꯔꯥ ꯈꯜꯂ ꯆꯨꯁꯨ ꯆꯨꯔꯛꯇ꯭ꯔꯦ ꯑꯃꯨꯛ ꯅꯅꯨꯡꯁꯥ ꯑꯃꯨꯛ ꯊꯣꯛꯑꯦ
ꯑꯣ ꯅꯨꯡꯁꯥꯏꯔ ꯅꯨꯡꯁꯥꯏꯔꯦ ꯑꯧ ꯐꯖꯅ ꯊꯣꯛꯑꯦ ꯉꯁꯤ ꯌꯥꯝ ꯁꯥꯌꯦ ꯑꯗꯨ ꯑꯣꯏꯔꯁꯨ ꯆꯤꯡꯗꯗꯤ ꯅꯨꯡꯁꯤꯠ ꯈꯔ ꯆꯤ ꯁꯤꯠꯄꯅꯤꯅ ꯑꯗꯨꯝ ꯈꯔꯥ ꯅꯨꯡꯉꯥꯏꯌꯦ
ꯎꯝ
ꯅꯣꯏꯔꯣꯝꯗꯗꯤ ꯌꯥꯝ ꯁꯥꯔꯝꯒꯅꯤ ꯀꯩ ꯀꯩ ꯏꯟꯁꯥꯡ ꯆꯥꯔꯤꯅꯣ ꯍꯟꯗꯛ
ꯁꯦ ꯑꯦ ꯀꯩꯅꯣ ꯑꯂꯨꯒ ꯃꯇꯔꯒ ꯑꯗꯨꯝ ꯆꯥꯏꯔ ꯀꯩꯅꯣꯗꯣ ꯏꯟꯁꯪ ꯅꯥꯄꯤꯁꯤꯡꯗꯣ ꯀꯌꯥꯝ ꯀꯨꯏꯅ ꯊꯝꯕ ꯌꯥꯗꯣꯏꯕ ꯁꯥꯕꯅꯤꯅ
ꯑꯣ ꯑ
ꯗꯨꯝ ꯇꯨꯝꯔꯒ ꯂꯩꯌꯦ ꯋꯥꯌꯦ
ꯍ ꯍꯣꯏ ꯍꯣꯏ ꯁꯥꯕꯅꯤꯅꯀꯣ ꯇꯧꯔꯝꯅꯤ
ꯎꯝ ꯂꯧꯒꯨꯝꯕꯗꯤ ꯆꯠꯇ꯭ꯔꯣ ꯅꯪ
ꯂꯧꯇꯤ ꯆꯠꯇꯦꯗ ꯍꯣꯏ ꯄꯊꯥꯡ ꯍꯥꯞꯇ ꯆꯠꯒꯗꯕ ꯃꯥꯜꯂꯦ ꯈꯪꯗꯦ ꯑꯩꯁꯨ ꯎꯝ ꯅꯣꯏꯔꯣꯝꯗ ꯂꯥꯛ ꯂꯥꯛꯀꯗꯕ ꯂꯥꯛꯅꯤꯡꯉꯥꯏꯗꯤ ꯄ꯭ꯂꯥꯟ ꯇꯧꯌꯦ ꯑꯗꯨ ꯑꯣꯏꯔꯁꯨ ꯏꯄꯥꯅ ꯌꯥꯗꯕ ꯑꯗꯨꯒꯤ ꯈꯪꯗꯦ ꯃꯊꯪ ꯍꯞꯇꯥꯗ ꯏꯄꯥꯅ ꯌꯥꯔꯗꯤ ꯅꯣꯏꯔꯣꯝꯗ ꯑꯩꯁꯨ ꯂꯥꯛꯑꯅꯤ
ꯑꯥ ꯑꯥ ꯑꯥ
ꯆꯠꯂꯅꯤ ꯈꯪꯗꯦ
ꯊꯕꯛ ꯊꯤꯅꯤꯡꯉꯥꯏꯔꯣ ꯀꯔꯤ ꯇꯧꯅꯤꯡꯉꯥꯏꯔꯣ
ꯈꯪꯗꯦ ꯚꯥꯞꯇꯥꯗꯦ ꯀꯩꯗꯧꯗꯣꯏꯅꯣ ꯑꯩꯁꯦ ꯀꯣꯛ ꯁꯥꯔꯦꯗ ꯑꯁꯦꯡꯕ
ꯑꯗꯨꯅꯦ ꯑꯩꯁꯨꯅꯦ ꯃꯁꯇꯔ ꯑꯣꯏꯔꯒ ꯀꯣꯛ ꯁꯥꯕ ꯍꯧꯔꯅꯤ
ꯅꯪꯗꯤ ꯂꯣꯏꯗ꯭ꯔꯤꯅ ꯆꯍꯤ ꯑꯃ ꯋꯥꯠꯂꯤꯅ
ꯑꯗꯨ ꯆꯍꯤ ꯑꯃꯥ ꯋꯥꯠꯂꯁꯨ
ꯑꯩꯗꯤ ꯂꯩꯅꯤꯗ
ꯊꯔꯣꯏ ꯈꯨꯟꯕ ꯆꯠꯂꯣꯅ ꯅꯣꯏ ꯅꯣꯏ ꯈꯨꯟꯗ ꯀꯩꯅꯣ ꯂꯩꯇꯕ꯭ꯔꯣ ꯂꯧꯕꯨꯛꯇ ꯊꯔꯣꯏ ꯂꯩꯇꯕ꯭ꯔꯣ
ꯂꯩꯌꯦ ꯆꯠꯇꯦ ꯍꯟꯗꯛꯇꯤ ꯎꯝ ꯍꯥꯎꯌꯦ ꯑꯗꯨꯝ ꯂꯥꯁꯇ꯭ ꯌꯦꯔ ꯒꯨꯝꯗꯤ ꯑꯗꯨꯝ ꯆꯠꯄꯅꯦ ꯑꯗꯣ ꯍꯟꯗꯛꯇꯤ ꯍꯟꯗꯛꯇꯤ ꯆꯠꯇ꯭ꯔꯦꯗꯥ
ꯃꯤꯁꯨ ꯌꯥꯝ ꯆꯠꯄ ꯃꯥꯜꯂꯦ ꯑꯉꯥꯡꯁꯤꯡꯀ‌ꯣ ꯈꯨꯟꯕꯒ ꯌꯣꯟꯕ ꯃꯥꯜꯂꯦ ꯀꯣꯛꯇ ꯗ ꯀꯧꯇꯗ ꯌꯥꯡꯈꯩ ꯌꯥꯡꯈꯩ ꯄꯤꯕ꯭ꯔꯥ ꯈꯪꯗꯦ
ꯑꯁꯤꯗꯗꯤ ꯀꯩꯅꯣꯗꯣ ꯀꯧꯇꯥ ꯑꯃꯗ ꯑꯗꯨ ꯀꯧꯇꯥ ꯑꯃ ꯍꯥꯏꯔꯁꯨ ꯀꯩꯅꯣꯗꯣ ꯊꯔꯣꯏꯒꯤ ꯑꯥ‌ ꯑꯃ ꯂꯩꯗꯅ
ꯎꯝ
ꯃꯥꯒꯤ ꯀꯩꯅꯣꯗꯣ ꯀꯟꯕꯗꯣ ꯑꯗꯨꯝ ꯂꯧꯊꯣꯛꯂꯒ ꯌꯣꯟꯕꯅꯦꯕ ꯆꯥꯝꯃ ꯆꯥꯝꯃꯅꯦ ꯀꯣꯛꯇ ꯑꯃꯗ ꯊꯔꯣꯏ ꯈꯨꯟꯕꯒꯨꯝꯕꯗꯤ ꯑꯩꯗꯤ ꯌꯥꯝ ꯄꯥꯝꯃꯦꯗ ꯊꯔꯣꯏ ꯈꯨꯟꯕ ꯆꯠꯄꯗꯤ ꯌꯥꯝ
ꯈꯨꯟ ꯈꯨꯟ ꯑꯣ ꯍꯣꯏ ꯑꯩꯁꯨ ꯄꯥꯝꯃꯦꯗꯣ ꯑꯣꯏꯁꯨ ꯃꯤꯠꯇꯣ ꯁꯤꯡꯗꯕꯒꯤ ꯌꯥꯗꯦꯅꯦ
ꯑꯁ ꯍꯣꯏ ꯀꯣꯛꯁꯨ ꯅꯥꯏꯌꯦ ꯑꯣ ꯑꯗꯨꯝ ꯊꯔꯣꯏ ꯈꯨꯟꯂꯒ ꯆꯠꯄꯗꯣ ꯑꯗꯨꯝ ꯌꯦꯡꯕꯒꯤꯀꯣ
ꯎꯝ ꯍꯣꯏ ꯗꯨꯅꯤ ꯈꯪꯗꯦ ꯍꯟꯗꯛꯁꯦ ꯁꯥꯁꯨ ꯁꯥꯕꯅꯦ ꯑꯗꯨꯒ ꯅꯨꯡꯁꯥꯁꯨ ꯑꯗꯨꯝ ꯊꯣꯛꯄꯅꯤꯅꯀꯣ
ꯅꯪ ꯉꯁꯥꯏ ꯃꯩ ꯂꯥꯛꯇꯦ ꯍꯥꯏꯕꯗ‌ꯣ ꯐꯣꯟ ꯕꯦꯇ꯭ꯔꯤ ꯌꯥꯎꯗꯦ ꯍꯥꯏꯕ꯭ꯔꯣ
ꯎꯝ ꯍꯥꯏꯗ‌ꯦ
ꯑꯣ
ꯑꯁꯤꯗ ꯃꯩ ꯂꯥꯛꯇ꯭ꯔꯗꯤ ꯅꯦꯠꯁ‌ꯦ ꯅꯨꯡꯉꯥꯏꯇꯕ ꯎꯝ ꯌꯦꯡꯗꯦ
ꯀꯩꯝ ꯇꯧꯗꯦ ꯉꯁꯤꯗꯤ ꯅꯪꯒꯤ ꯈꯣꯟꯖꯦꯜ ꯗꯣ ꯌꯥꯝ ꯁꯦꯡꯉꯦ
ꯑꯣ ꯍꯣꯏ ꯉꯁꯥꯏꯒꯤ ꯃꯩ ꯂꯥꯛꯇꯕꯒꯤꯀꯣ ꯅꯦꯠꯇꯣ ꯌꯥꯗꯕꯅꯦꯕ ꯑꯩꯒꯤ ꯐꯣꯟꯗꯨꯁꯨ ꯑꯩꯒꯤ ꯐꯣꯟꯁꯨ ꯌꯥꯗ꯭ꯔꯕꯅꯦꯕ ꯑꯗꯨꯒꯤ
ꯑꯩꯒꯤ ꯐꯣꯟꯁꯦ ꯄꯥꯏꯕ ꯌꯥꯗ꯭ꯔꯦ ꯏꯁꯀ꯭ꯔꯤꯟ ꯐꯥꯎ ꯐꯖꯅ ꯎꯗ꯭ꯔꯦ ꯂꯥꯏꯅ ꯂꯥꯏꯅ ꯂꯥꯏꯅ ꯊ‌ꯣꯛꯑꯦ
ꯑꯁ ꯀꯃꯥꯏꯅ ꯄꯥꯏꯕ꯭ꯔꯣ ꯅꯪ
ꯂꯥꯏ ꯂꯥꯏ ꯂꯥꯏ ꯃꯔꯤ ꯃꯉꯥ ꯂꯩꯌꯦ ꯑꯩꯒꯤ ꯐ‌ꯣꯟꯁ‌ꯦ ꯏꯃꯥꯅ ꯎꯔꯒ ꯅꯣꯛꯑꯒ ꯂꯩꯏꯔꯤꯅꯦ ꯍꯟꯗꯛ
ꯌꯥꯝ ꯉꯛꯑꯦꯍꯦ ꯅꯪꯒꯤꯁꯤꯗꯤ ꯐꯣꯟꯁ‌ꯦ ꯑꯅꯧ ꯑꯅꯧꯕ ꯁꯤꯜꯂꯒ ꯄꯥꯏꯔꯦ
ꯅꯠꯇꯦ ꯅꯨꯄꯥꯒ ꯄꯥꯏꯕꯒ ꯆꯞ ꯃꯥꯟꯅꯕꯅꯦ ꯑꯩ ꯐ‌ꯣꯟꯁ‌ꯦ ꯌꯨ ꯉꯥꯎꯕꯁꯤꯡ ꯄꯥꯏꯔꯒ
ꯀꯥꯏꯗꯒꯤ ꯅꯨꯄꯥꯗꯒꯤ ꯍꯦꯜꯂꯦ ꯅꯪꯗꯤ
ꯑꯩꯁ ꯄꯨꯔꯥ ꯍ‌ꯦꯜꯂꯦ
ꯆꯍꯤ ꯆꯍꯤꯒꯤ ꯐꯣꯟ ꯐꯣꯟ ꯑꯅꯧ ꯑꯅꯧꯕ ꯂꯧꯔꯗꯤ ꯅꯪꯒꯤ ꯐꯣꯟꯗꯣ ꯀꯩꯅꯣ ꯑꯔꯥꯟꯕ ꯁꯤꯡꯗꯣ ꯌꯥꯝ ꯌꯥꯝꯃꯝꯒꯅꯤꯅꯦ
ꯌꯥꯝꯃꯦ ꯆꯍꯤ ꯃꯔꯤꯗ ꯐꯣꯟ ꯑꯍꯨꯝꯅ‌ꯦ ꯄꯥꯥꯏꯔꯤꯁꯦ
ꯑꯁ ꯂꯣꯏꯔꯦꯍꯦ
ꯌꯥꯗ꯭ꯔꯦ ꯑꯗꯨꯒꯤ ꯑꯩ ꯑꯩꯈꯣꯏ ꯏꯃꯨꯡꯁꯤꯅ ꯍꯥꯏꯕꯗ‌ꯣ ꯅꯪꯒꯤ ꯈꯨꯠꯁ‌ꯦ ꯌꯣꯡ ꯈꯨꯠꯃꯛꯀ ꯆꯞ ꯃꯥꯅꯩ
ꯑ ꯌꯥꯗ꯭ꯔꯦ
ꯑꯥ ꯅꯪꯒꯤ ꯐꯣꯟꯗꯣ ꯅꯪꯒꯤ ꯐꯣꯟꯗꯣ ꯇꯥꯈꯤꯔꯣꯕ
ꯑꯗꯨꯝ ꯇꯥꯢꯗ ꯑꯣꯏꯔꯁꯨ ꯄꯥꯛꯇꯤ ꯇꯥꯗꯕꯅꯤꯗ ꯈꯪꯗꯦ ꯑꯗꯣ ꯏꯕꯨꯡꯅꯀꯣ ꯅꯪꯅ ꯅꯪꯒꯤ ꯐꯣꯟꯗꯣ ꯅꯪꯒꯤ ꯄꯩꯁꯥꯅ ꯂꯩꯗꯕꯅꯦ
ꯅꯪꯒꯤ ꯄꯩꯁꯥꯅ ꯂꯩꯗꯕꯅꯤ ꯅꯪ ꯆꯦꯛꯁꯤꯟꯗꯕꯅꯦ ꯍꯟꯗꯛꯇꯤ ꯅꯪꯒꯤ ꯄꯩꯁꯥꯅ ꯂꯩꯔꯣ ꯍꯥꯏ ꯍꯟꯗꯛꯇꯗꯤ ꯅꯪ ꯄꯩꯁꯥꯅ ꯂꯩ ꯑꯩꯈꯣꯏ ꯂꯩꯕꯤꯔꯣꯢ ꯍꯥꯏ ꯑꯩꯕꯨ ꯀꯥꯏꯗꯒꯤ ꯄꯩꯁꯥ ꯂꯧꯊꯣꯛꯑꯒ ꯐꯣꯟ ꯑꯅꯧꯕ ꯑꯃꯨꯛ ꯂꯩꯗꯣꯏꯅꯣ ꯈꯪꯗꯦ ꯅꯤ ꯌꯣꯟꯁꯤꯔ ꯈꯪꯗꯦ
ꯏꯁꯀꯣꯂꯔꯁꯤꯞ ꯀꯩꯅꯗꯣ ꯅꯪꯒꯤ ꯐꯣꯟ ꯑꯔꯥꯟꯕꯁꯤꯡ ꯗꯣ ꯑꯩꯈꯣꯏꯕꯨ ꯄꯨꯔꯒ ꯌꯣꯜꯂꯣ ꯁꯦꯀꯦꯟ ꯍꯦꯟꯗ
ꯅꯪ ꯈꯪꯗ꯭ꯔꯦ ꯃꯥꯅ ꯍꯥꯏꯁꯨ ꯆꯨꯝꯗꯤ ꯆꯨꯝꯕꯀꯣ ꯑꯩꯒꯤ ꯄꯩꯁꯥꯅ ꯂꯩꯗꯕꯅꯦ ꯑꯗꯣ ꯑꯩꯅ ꯉꯔꯥꯡ ꯑꯩ ꯏꯆꯦ ꯑꯃꯗ ꯍꯥꯏꯕꯅꯦꯕ ꯃꯥꯅꯁꯨ ꯍꯣꯏ ꯑꯗꯨꯃꯥꯏꯅ ꯇꯧꯋꯤ ꯑꯩꯒꯤꯁꯨ ꯍꯥꯏꯌꯦ ꯅꯍꯥꯟꯈꯩ ꯑ ꯑꯩꯒꯤ ꯏꯃꯨꯡꯁꯤ ꯁꯤꯅ ꯑꯗꯨꯝ ꯂꯩꯕꯤꯕꯅꯦ ꯐꯣꯟꯗꯣ ꯈꯥꯡ ꯈꯥꯡꯗꯕꯅꯦ ꯑꯗꯨꯗꯣ ꯃꯊꯪꯗ ꯑꯩꯒꯤ ꯄꯩꯁꯥꯅ ꯑꯃꯨꯛ ꯋꯥꯔꯤꯅꯤ ꯑꯗꯨꯗꯤ ꯎ ꯑ ꯀꯩꯅꯣ ꯎꯝ ꯑ ꯌꯥꯝ ꯀꯨꯏꯅ ꯁꯤꯖꯤꯟꯅꯩ ꯍꯥꯏ ꯃꯥꯗꯣ ꯆꯍꯤ ꯃꯉꯥꯒꯨꯝꯕ ꯁꯤꯖꯤꯟꯅꯩ ꯍꯥꯏꯌꯦ ꯃꯥꯒꯤ ꯐꯣꯟꯗꯣ ꯑꯗꯨꯅ ꯑ ꯑꯩ ꯑꯩꯁꯨ ꯑꯩꯒꯤ ꯑꯩꯒꯤ ꯄꯩꯁꯥꯅ ꯂꯩꯁꯤꯔꯥ ꯈꯪꯗ꯭ꯔꯤꯅꯦ ꯑꯗꯨꯗꯤ ꯑꯩꯅ ꯑꯃꯨꯛ ꯍꯥꯏꯕ
ꯑꯣ ꯅꯍꯥꯟ ꯑꯩ ꯄꯥꯏꯔꯝ